ꯂꯥꯎ
ꯑꯥ
ꯀꯩꯕꯥ ꯂꯩꯔꯤ
ꯀꯥꯎꯔꯦ ꯇꯧꯔꯦꯍꯦ
ꯑꯗꯨꯅꯦꯕ ꯑꯦ ꯇꯨꯝꯗ꯭ꯔꯤꯗ ꯑꯩꯅꯍꯥꯏꯖꯤꯛ ꯑꯗ ꯁꯤꯀꯔꯤ ꯍꯥꯏ
ꯀꯟꯅ ꯕꯣꯜ ꯌꯦꯡꯂꯒ ꯂꯩ ꯍꯧꯖꯤꯛ ꯕ꯭ꯔꯦꯛ ꯊꯣꯛꯄꯗꯅ ꯀꯣꯜ ꯑꯃ ꯇꯧꯒꯦ ꯇꯧ
ꯍꯣꯏ ꯃꯇꯝ ꯃꯥꯡꯍꯟꯕ ꯌꯥꯗꯦ
ꯍꯣꯏ ꯃꯇꯝꯦ ꯃꯇꯝ ꯃꯇꯝꯁꯦ ꯄꯩꯁꯥꯅꯦ
ꯇꯥꯟ ꯇꯥꯟꯔꯤꯌꯦ ꯅꯟꯁꯦ
ꯀꯩꯅꯣ ꯃꯨꯚꯤꯒꯤ ꯑꯦꯞꯁ ꯑꯃ ꯊꯥꯕꯗꯣ ꯌꯥꯕ꯭ꯔꯥ
ꯑꯗꯨ ꯑꯩ ꯗꯗꯥꯎꯟꯂꯣꯠ ꯇꯧꯗ꯭ꯔꯤꯃꯥ ꯑꯩ ꯍꯟꯗꯛ ꯅꯦꯠꯐ꯭ꯂꯤꯛꯁ ꯂꯩꯕꯤꯕꯒꯤ ꯑꯗꯨꯝ ꯊꯝꯃꯣꯀꯣ ꯗꯤꯂꯦ ꯇꯧꯕꯤꯒꯅꯨꯀꯣ
ꯑꯣ ꯑꯣꯀꯦ ꯑꯣꯀꯦ ꯑ ꯑꯗꯨꯗꯤ ꯍꯧꯖꯤꯛ ꯍꯧꯖꯤꯛ ꯁ ꯃꯨꯕꯤ ꯌꯦꯡꯂꯡꯨꯔꯒ ꯂꯩꯔꯝꯒꯅꯤ
ꯅ ꯍꯧꯖꯤꯛꯇꯤ ꯌꯦꯡꯗꯦꯗ ꯑꯗꯨꯝ ꯂꯩꯌꯦ ꯏꯅꯥꯎꯅꯨꯄꯤꯒ ꯑꯗꯨꯝ ꯂꯩꯌꯦ
ꯇꯨꯝꯗ꯭ꯔꯤꯕ꯭ꯔꯣ ꯃꯣꯏ
ꯍꯣꯏ ꯍꯣꯏ ꯇꯨꯝ ꯇꯧꯔꯦ ꯃꯈꯣꯏꯁꯨ ꯇꯨꯝꯃꯣ ꯍꯥꯏꯈ꯭ꯔꯕꯅ ꯍꯌꯦꯡꯁꯨ ꯆꯠꯇꯣꯏꯅꯤꯅ
ꯍꯧꯁꯨ ꯏꯗꯤ ꯅꯥꯗꯦꯀꯣ ꯑꯃꯣꯏꯣ
ꯍꯔ ꯑꯗꯤ ꯐꯥꯔꯦ ꯃꯥ ꯉꯁꯥꯏꯗꯣ ꯑꯦꯟꯇꯤꯕꯥꯌꯣꯇꯤꯛ ꯆꯥꯁꯦ ꯍꯥꯏꯔꯒ ꯁꯨꯡꯌꯥ ꯌꯥꯗꯕ ꯀꯞꯔꯒ ꯆꯥꯕꯅꯤ
ꯑꯗꯨ ꯆꯥꯕꯗꯅ ꯈꯔ ꯐꯕ꯭ꯔꯥ ꯀꯃꯥꯏꯅ ꯇꯧꯔꯕ꯭ꯔꯣ
ꯍꯣꯏ ꯆꯥꯗ꯭ꯔꯤꯉꯩꯁꯨ ꯑꯗꯨꯝ ꯐꯥꯗ꯭ꯔꯤ ꯉꯁꯤꯗꯤ ꯑꯗꯨꯝ ꯐꯤꯚꯔ ꯑꯃꯨꯛꯀ ꯂꯥꯛꯇꯤ ꯂꯥꯛꯇꯦꯕ ꯑꯗꯨ ꯑꯣꯏꯔꯁꯨ ꯑꯦꯟꯇꯤꯕꯥꯌꯣꯇꯤꯛꯁꯨ ꯌꯥꯝꯅ ꯐꯪꯅꯤ ꯃꯥꯒꯤ ꯅꯨꯃꯤꯠ ꯃꯔꯤ ꯃꯔꯤ ꯑꯍꯨꯝ ꯃꯔꯤ ꯁꯨꯔꯦꯗꯅ ꯐꯤꯚꯔ ꯂꯥꯛꯄꯗꯣ ꯑꯗꯨꯒꯤ ꯑꯦꯟꯇꯤꯕꯥꯌꯣꯇꯤꯛꯁ ꯄꯤꯒꯦ ꯄꯤꯕꯗꯣ ꯆꯪ
ꯀꯅꯥꯅ ꯆꯥꯛ ꯑꯗꯨꯝ ꯊꯣꯡꯕ꯭ꯔꯥ ꯅꯣꯏ ꯂꯩꯕꯗꯣ
ꯑꯩꯗꯤ ꯊꯣꯡꯗꯦ ꯍꯟꯗꯛ ꯑ ꯉꯁꯤꯗꯤ ꯏꯅꯦ ꯃꯥꯅ ꯃꯥꯅ ꯊꯣꯡꯉꯦ ꯑꯩꯅꯄꯥꯟ ꯊꯣꯛꯑꯒꯂꯥꯛꯄꯗ ꯃꯥ ꯊꯧꯔꯝꯕ ꯑꯗꯨꯒꯤ
ꯊꯕꯛ ꯈꯔ ꯀꯣꯕ꯭ꯔꯥ ꯃꯣꯏ ꯂꯥꯛꯄꯗꯣ ꯀꯃꯥꯏꯅ ꯇꯧꯕ꯭ꯔꯥ ꯊꯕꯛ ꯌꯥꯝꯕ꯭ꯔꯥ
ꯊꯕꯛ ꯌꯦꯗꯦꯗ ꯑꯩ ꯊꯕꯛ ꯌꯥꯝꯗꯦ ꯊꯕꯛ ꯇꯧꯅꯤꯡꯉꯥꯏ ꯂꯩꯇ꯭ꯔꯔꯤ ꯍꯟꯗꯛꯇꯤ
ꯐꯔꯅ ꯍꯥꯏ ꯑꯗꯨꯗꯤꯦ
ꯑꯩꯁꯨ ꯇꯧ ꯀꯩꯅꯣ ꯇꯧꯋꯦꯕ ꯑꯦ ꯎꯝ ꯌꯥꯝ ꯍꯥꯏꯖꯤꯟ ꯌꯥꯝ ꯍꯥꯏꯖꯤꯅꯤꯛ ꯑꯣꯏꯕꯗꯤ ꯑꯩꯈꯣꯏꯁꯨ ꯑꯗꯨꯝ ꯅꯣꯔꯃꯦꯜꯅꯤ ꯑꯗꯨ ꯑꯣꯏꯔꯁꯨ ꯃꯤ ꯌꯥꯝꯕꯅꯤꯅ ꯑꯩꯁꯨ ꯇꯥꯎꯁꯨꯣꯛ ꯇꯥꯎꯅꯤꯡꯗꯕꯗꯣ ꯍꯟꯗꯛꯁꯦ ꯁꯤꯒꯕ ꯀꯟꯗꯤꯁꯟ ꯑ ꯂꯩꯦ
ꯑ ꯕꯣ ꯌꯦꯡꯗꯕ꯭ꯔꯣ ꯅꯣꯏꯗ ꯂꯩꯕ꯭ꯔꯣ ꯃꯤꯗꯨꯅꯁꯨ ꯕꯣ ꯌꯦꯡꯗꯕ꯭ꯔꯣ
ꯌꯦꯡꯗꯣꯏ ꯁꯤꯔꯦ ꯌꯦꯡꯉꯨ ꯃꯥꯜꯂꯦ ꯌꯦꯡꯉꯁꯤ ꯍꯧꯖꯤꯛ ꯑꯗꯨꯣꯏ ꯅꯍꯥꯟꯗꯤ ꯌꯦꯡꯉꯤꯗ ꯑꯩꯈꯣꯏꯒꯤ ꯇꯤꯚꯤꯗꯣ ꯄꯤꯛꯃꯕꯒꯤ ꯑꯩꯗꯤ ꯎꯗꯦꯗ ꯍꯦꯛ ꯇꯤꯚꯤꯒꯤ ꯃꯅꯥꯛꯇ ꯐꯪꯗ꯭ꯔꯗꯤ
ꯀꯩꯅꯣ ꯁꯝ ꯁꯝ ꯁꯦꯝꯕ ꯍꯥꯏꯕ ꯅꯨꯄꯥꯗꯨꯁꯨ ꯌꯦꯡꯗ꯭ꯔꯦ
ꯃꯥ ꯌꯦꯡꯗꯦ ꯃꯥꯁꯨ ꯑꯗꯨꯝ ꯇꯨꯝꯅꯤ ꯃꯥꯁꯦ ꯉꯥꯟꯟꯅ ꯇꯨꯝꯕꯅꯤ ꯂ ꯇꯦꯟ ꯇꯦꯟ ꯊꯥꯔꯇꯤ ꯑꯣꯏꯅ ꯑꯗꯨꯝ ꯇꯨꯝꯕꯅꯤ ꯃꯥ ꯉꯅ ꯇꯨꯝꯈ꯭ꯔꯕꯅꯤ
ꯑꯇ ꯃ ꯍꯣꯠ ꯄꯨꯖꯒ
ꯍꯣꯏ ꯑꯩꯅ ꯊꯦꯡꯅ ꯇꯣꯝꯗꯣꯏꯕ ꯑꯗꯨꯒ ꯊꯦꯡꯅ ꯍꯧꯒꯠꯇꯣꯏꯕ
ꯑꯩꯈꯣꯏꯒꯤ ꯗꯨꯀꯥꯟꯗꯣ ꯉꯝꯇ ꯉꯟꯇ ꯍꯪꯕ꯭ꯔꯥ
ꯃꯔ ꯇ ꯈꯪ ꯑꯗꯨꯗ ꯃꯤ ꯂꯩꯔꯗꯤ ꯑꯗꯨꯝ ꯍꯥꯡꯕ ꯃꯥꯜꯂꯦ ꯑꯗꯨꯝ ꯆꯠꯊꯣꯛꯄ ꯃꯥꯜꯂꯦ ꯃꯤ ꯃꯤꯅ ꯀꯧꯔꯛꯑꯗꯤꯀꯣ ꯅꯠꯇ꯭ꯔꯗꯤ ꯑꯃꯨꯛ ꯍꯌꯦꯡ ꯉꯟꯕꯁꯦ ꯑꯩꯠ ꯁꯚꯦꯟ ꯊꯥꯔꯇꯤꯅꯦ
ꯅꯨꯃꯤꯠ ꯑꯃꯒꯨꯝꯕꯗ ꯑꯦꯚꯔꯦꯖ ꯑꯦ
ꯀꯩꯑꯕ
ꯏꯂꯦꯛꯇ꯭ꯔꯤꯛ ꯔꯤꯒꯨꯂꯔ ꯑꯣꯏꯀꯣ ꯅꯣꯏꯗꯨ
ꯂꯥꯏꯛ ꯉꯁꯤ ꯑꯗꯨꯝ ꯔꯤꯒꯨꯂꯔꯗꯤ ꯑꯣꯏꯌꯦ ꯑꯗꯨ ꯑꯣꯏꯁꯨ ꯉꯁꯤ ꯑꯅꯤꯔꯛꯅꯤ
ꯑꯥꯍꯥ
ꯅꯣꯏ ꯔꯤꯒꯨꯂꯔ ꯑꯣꯏꯗꯕ꯭ꯔꯥ ꯂꯥꯏꯠ
ꯍꯣꯢ ꯑꯣꯏꯗ ꯑꯗꯨ ꯍꯥꯅ ꯀꯩꯅꯣ ꯎꯝ ꯅꯣꯏ ꯑꯦꯂꯦꯛꯇ꯭ꯔꯤꯛ ꯑꯗꯨꯝ ꯂꯥꯛꯄꯗꯣ ꯍꯟꯗꯛ ꯂꯥꯛꯇꯕ꯭ꯔꯥ
ꯏꯂꯦꯛꯇ꯭ꯔꯤꯗꯤ ꯑꯗꯨꯝ ꯂꯥꯛꯗꯤ ꯂꯥꯛꯑꯦꯗ
ꯎꯝ
ꯈꯪꯗꯦ ꯍꯥꯏꯕ ꯉꯝꯗꯦ ꯃꯈꯣꯏꯒꯤꯁꯤ ꯔꯤꯒꯨꯂꯔ ꯑꯣꯏꯗꯦ ꯍꯥꯏꯔꯗꯤ ꯑꯗꯨꯝ ꯏꯔꯤꯒꯨꯂꯔ ꯑꯣꯏꯕ ꯏꯔꯤꯒꯨꯂꯔ ꯍꯥꯏꯔꯗꯤ ꯑꯗꯨꯝ ꯔꯤꯒꯨꯂꯔꯗꯤ ꯑꯣꯏꯕ ꯃꯈꯣꯏꯒꯤꯁꯦ ꯑꯩꯈꯣꯏꯅ ꯇꯝꯕ ꯍꯥꯏꯕ ꯉꯝꯕꯄꯣꯠ ꯅꯠꯇꯦ ꯁꯨꯇꯤ ꯅꯨꯃꯤꯠ ꯀꯌꯥ ꯐꯥꯎꯔ ꯅꯣꯏ ꯁꯨꯇꯤꯁꯦ
ꯑꯥ ꯑꯥ ꯅꯦꯛꯁ ꯅꯦꯛꯁꯋꯤꯛ ꯑꯗꯨꯝ ꯁꯨꯇꯤꯗꯤ ꯂꯩꯒꯗꯧ ꯃꯥꯂꯦ ꯑꯩꯈꯣꯏꯗꯨ ꯑꯩꯈꯣꯏꯒꯤ ꯀꯣꯂꯦꯖꯇ ꯔꯤꯅꯣꯚꯦꯠ ꯇꯧꯔꯒ ꯂꯩꯕꯒꯤꯀꯣ
ꯑꯣ
ꯑꯗꯨ ꯀꯩꯅꯣ ꯇꯧꯕ꯭ꯔꯥ ꯎꯝ ꯑꯩ ꯀꯩꯅꯣ ꯍꯪꯒꯦ ꯅꯪꯉꯣꯟꯗ ꯀꯥꯎꯔꯦ ꯅꯪ ꯅꯣꯕꯦꯜꯒꯨꯝꯕ ꯄꯥꯕ꯭ꯔꯥ
ꯅꯣꯚꯦꯜꯁ ꯄꯥ ꯑꯗꯨꯝ ꯄꯥꯏ ꯍꯣꯢ ꯑꯗꯣ ꯍꯟꯗꯛꯇꯤ ꯄꯗꯦ ꯍꯥꯟꯅꯗꯤ ꯃꯇꯝ ꯐ꯭ꯔꯤꯒꯨꯝꯕ ꯂꯩꯔꯗꯤ ꯑꯗꯨ ꯅꯣꯕꯦꯜꯁ ꯍꯥꯏꯗꯤ ꯍꯥꯏꯗꯤ ꯀꯩꯅꯣꯅꯤꯗ ꯎꯝ ꯔꯣꯃꯦꯟ ꯑꯥ ꯀꯩꯅꯣ ꯂꯞ ꯏꯁꯇꯣꯔꯤꯒꯨꯝꯕ ꯑꯗꯨꯒꯨꯝꯕꯗꯗꯤ ꯌꯥꯝ ꯌꯥꯝ ꯄꯥꯗꯦ
ꯎꯝ ꯅꯪ ꯔꯥꯏꯇꯔ꯭ꯁ ꯀꯅꯥ ꯀꯅꯥꯒꯤ ꯄꯥꯕꯅꯪ
ꯑꯩꯅ ꯅꯣꯚꯦꯜꯁ ꯄꯥꯕꯁꯦ ꯑ ꯑꯣꯇꯣꯕꯒ꯭ꯔꯇꯤꯒꯨꯝꯕ ꯑꯗꯨꯒꯨꯝꯕꯗꯣ ꯄꯥꯕꯅꯤꯗ
ꯑꯩ ꯂꯥꯏꯔꯤꯛ ꯏꯕꯁꯦ ꯇꯞꯃꯟꯕꯒꯤ ꯀꯃꯥꯏꯅ ꯇꯧꯔꯁꯤꯔ ꯈꯪꯗꯦ ꯁꯖꯦꯁꯟ ꯂꯩꯕ꯭ꯔꯥ ꯇꯤꯞꯁꯀꯨꯝꯕꯗꯣ ꯑꯗꯨꯃꯥꯏꯅ ꯇꯧꯔꯗꯤ ꯊꯨꯑꯦ ꯍꯥꯏꯕꯗꯣ ꯁꯠ ꯁꯠ ꯁꯠ ꯏꯕ ꯍꯥꯏꯇꯕꯗꯣ ꯑꯩꯁꯦ
ꯈꯪꯗ꯭ꯔꯦ
ꯑꯗꯨꯒꯤꯅꯦ ꯑꯩꯗꯤ ꯑꯦꯛꯖꯥꯝ ꯀꯥꯟꯗ ꯑꯩꯒꯤ ꯃꯥꯔꯛꯁꯤꯠꯗꯣ ꯌꯦꯡꯗꯕꯗꯣ ꯈꯪꯉꯁꯨ ꯏꯅꯤꯡꯉꯥꯏ ꯃꯇꯝ ꯂꯩꯔꯣꯢ ꯃꯔꯛ ꯃꯔꯛꯇꯗꯤꯀꯣ ꯊꯥꯔꯇꯤ ꯂꯥꯏꯛ ꯇꯦꯟ ꯇꯨꯋꯦꯜꯐ ꯃꯤꯅꯤꯠꯁ ꯀꯨꯝꯕ ꯄꯨꯡ ꯑꯃ ꯑꯗꯨꯝ ꯏꯅꯤ ꯑꯩꯁꯦ ꯑꯗꯨꯒꯤ ꯂꯦꯞ ꯑꯥꯎꯞ ꯑꯁꯤ ꯌꯥꯝꯕꯅꯤ ꯑꯩꯗꯤ ꯈꯡꯕꯁꯨ
ꯅꯊꯟꯗ ꯊꯨꯅ ꯏꯕ ꯉꯝꯗꯕ꯭ꯔꯣ
ꯍꯣꯏ ꯑꯩꯒꯤ ꯈꯨꯠꯁꯦ ꯇꯤ ꯇꯛ ꯇꯛ ꯇꯤꯛꯇꯛ ꯇꯧꯔꯁꯨ ꯏꯊꯣꯛꯇꯕꯗꯣ ꯑꯩꯒꯤ ꯍꯦꯟꯔꯥꯏꯇꯤꯡ ꯗꯣꯛꯇꯔꯒꯤ ꯍꯦꯟ ꯔꯥꯏꯇꯤꯡꯒ ꯆꯞ ꯃꯥꯟꯅꯕꯅꯤ
ꯗꯣꯛꯔ ꯈꯣꯏꯁꯨ ꯍꯦꯟꯔꯥꯏꯇꯤꯡ ꯐꯖꯕ ꯌꯥꯝ ꯂꯩꯕꯥꯅꯤ ꯍꯦ
ꯍꯟꯗꯛꯇꯤ ꯌꯦꯡꯈ꯭ꯔꯦ ꯍꯣꯏ ꯅꯍꯥꯟꯗꯤ ꯑꯗꯨꯝ ꯀꯩꯅꯣ ꯇꯧꯋꯅꯦ
ꯁꯤꯅꯤꯌꯔꯈꯣꯏꯅ ꯈꯔ ꯄꯪꯏ ꯏꯕ ꯋꯥꯅ ꯑꯗꯨꯝ
ꯍꯣꯏ ꯍꯟꯗꯛꯇꯤꯀꯣ ꯍꯟꯗꯛ ꯖꯨꯅꯤꯌꯔꯁꯤꯡꯗꯤ ꯍꯦꯟ ꯔꯥꯏꯇꯤꯡ ꯑꯗꯨꯝ ꯐꯖꯕ ꯌꯥꯝꯃꯦ ꯑꯗꯨꯝ ꯃꯈꯣꯏꯁꯨ ꯏꯕꯗ ꯌꯥꯝ ꯇꯞꯄꯦ ꯍꯟꯗꯛꯇꯤ ꯁꯤꯅꯤ ꯖꯨꯅꯤꯌꯔꯁꯤꯡꯗꯤ ꯈꯪꯉꯦꯗꯅ ꯃꯈꯣꯏ ꯑꯗꯨꯝ ꯄ꯭ꯔꯤꯁꯀ꯭ꯔꯥꯏꯕ ꯇꯧꯕꯀꯥꯟꯗꯀꯣ ꯃꯈꯣꯏ ꯏꯕ
ꯑꯩꯒꯤ ꯍꯦꯟꯔꯥꯏꯇꯤꯡꯁꯨ ꯐꯖꯒꯅꯤꯗ
ꯐꯖꯕꯅꯦ
ꯐꯖꯒꯅꯤꯕ ꯐꯖꯅ ꯏꯕꯅꯤꯕ
ꯅꯪꯔꯣ
ꯍꯣꯏ
ꯐꯔꯦꯗꯅ ꯑꯗꯨꯗꯤ
ꯇꯧꯅꯤꯡꯉꯤ ꯇꯧꯗꯔꯦ ꯑꯦꯚꯣꯟꯒꯤ ꯇꯣꯛꯈ꯭ꯔꯕ꯭ꯔꯣ ꯅꯪꯗꯤ
ꯇꯣꯛꯇꯦ ꯑꯚꯣꯟ ꯇꯧꯗꯦꯍꯦ ꯑꯩꯗꯤ ꯑꯣꯔꯤꯐꯂꯦꯝ
ꯇꯣꯛꯈ꯭ꯔꯕ꯭ꯔꯥ
ꯇꯣꯛꯇꯦꯗ ꯑꯄꯥꯝꯕ ꯂꯩꯕ꯭ꯔꯣ ꯂꯣꯁꯥꯟ ꯄꯔꯐ꯭ꯌꯨꯝꯒꯨꯝꯕꯗꯣ
ꯑꯁ ꯑꯩꯒꯤꯗꯤ ꯇꯥꯡꯃꯟꯕꯒꯤ ꯂꯩꯕ ꯉꯝꯗ꯭ꯔꯦꯗ ꯑꯁ ꯄꯩꯁꯥ ꯑꯁꯤꯒꯨꯝꯕ ꯑꯩꯈꯣꯏꯗꯤ ꯀꯣꯏꯃꯟꯕꯒꯤꯀꯣ ꯄꯩꯁꯥ ꯍꯦꯛ ꯂꯩꯔꯗꯤ ꯑꯁꯤꯗ ꯆꯠꯅꯤꯡꯉꯥꯏ ꯑꯁꯤꯗ ꯆꯠꯂꯤꯉꯥꯏ ꯑꯁꯤꯒꯨꯝꯕ ꯂꯥꯎꯅꯤꯡꯉꯥꯏ ꯀꯔꯤꯁꯨ ꯄꯩꯁꯥ ꯂꯩꯇꯕꯅꯦ ꯊꯣꯛꯇꯕꯅꯦ ꯀꯣꯏꯕꯗꯣ ꯄꯩꯁꯥ ꯌꯥꯝ ꯆꯠꯂꯦꯕ
ꯑꯗꯨꯅꯤ ꯑꯗꯨꯅ ꯍꯦꯟꯅꯗꯤ ꯅꯨꯡꯗꯤ ꯅꯨꯡꯉꯥꯏꯕꯅꯤ ꯑꯩꯁꯨ ꯌꯥꯝ ꯂꯥꯎꯕꯗꯤ ꯅꯠ ꯇꯦ ꯑꯩꯗꯤ ꯀꯩꯅꯣꯗꯤ ꯂꯣꯁꯥꯟ ꯅꯠꯇ꯭ꯔꯒ ꯍꯣꯏ ꯈꯋ꯭ꯥꯏꯗꯒꯤ ꯑꯩꯅ ꯑꯣꯞꯁꯦꯁ ꯑꯣꯏꯕꯗꯤ ꯂꯣꯁꯥꯟꯒ ꯄꯥꯔꯐ꯭ꯌꯨꯝ ꯈꯛꯇꯅꯦ ꯑꯗꯨꯒꯤꯅꯤ ꯑꯩ ꯃꯤꯒꯤꯗꯤ ꯃꯤ ꯄꯨꯂꯥꯛꯑꯣꯅ ꯍꯥꯏ ꯍꯥꯏꯌꯦ ꯑꯗꯨꯝ ꯇꯧꯗꯦꯗ ꯑꯩꯒꯤ ꯂꯩꯇ꯭ꯔꯗꯤ ꯀꯥꯟꯗ ꯑꯩꯒꯤ ꯕꯤꯄꯤ ꯁꯨꯗ꯭ꯔꯗꯤ ꯑꯗꯨꯝ ꯅꯣꯏ ꯂꯥꯎꯕꯤꯌꯦꯅ ꯑꯗꯨꯝ ꯍꯥꯏꯗꯤ ꯍꯥꯏꯕ
ꯑꯩꯒꯤ ꯂꯣꯁꯟꯒꯨꯝꯕ ꯂꯣꯏꯔꯗꯤ ꯑꯩ ꯑꯣꯗꯔ ꯇꯧꯅꯤ ꯑꯗꯨꯒ ꯕꯤꯄꯤ ꯁꯨꯗ꯭ꯔꯗꯤꯀꯣ ꯑꯩꯒꯤ ꯑꯗꯨꯝ ꯃꯤꯕꯨꯁꯨ ꯍꯥꯏꯗꯤ ꯍꯥꯏꯅꯔꯝꯃꯒꯗꯤ ꯌꯨꯝꯁꯤꯡꯀꯨ ꯅꯣꯏꯒꯨꯝꯕꯗꯣ
ꯀꯅꯥꯗꯤ ꯀꯥꯟꯅꯕ꯭ꯔꯥ ꯑꯗꯨꯒꯨꯝꯗꯣ
ꯀꯥꯟꯅꯕ ꯍꯩꯁꯦ ꯑꯩꯈꯣꯏꯒꯤꯅꯦ
ꯅꯣꯏ ꯅꯣꯏ ꯌꯨꯁ ꯇꯧꯕꯗꯣ ꯀꯅꯕ ꯑꯣꯏꯗꯕ꯭ꯔꯣ
ꯑꯗꯨꯝ ꯀꯥꯟꯅꯕ ꯍꯥꯏꯔꯤꯁꯦ ꯑꯩ ꯍꯥꯏꯒꯦ ꯃꯤꯉꯣꯟꯗꯗꯤ ꯂꯩꯔꯗꯤ ꯎꯝ ꯀꯩꯅꯣꯅꯦꯕ ꯑꯦꯝ ꯑꯥꯔ ꯄꯤ ꯒꯨꯝꯕꯗ ꯑꯗꯨꯝ ꯐꯥꯡꯉꯤꯗꯅ
ꯑꯝ
ꯋꯥꯟ ꯊꯥꯎ ꯑꯦꯛꯖꯥꯝꯄꯜꯗ ꯋꯥꯟ ꯊꯥꯎꯖꯟ ꯇꯨ ꯍꯟꯗ꯭ꯔꯦꯠ ꯅꯥꯏꯟꯇꯤ ꯅꯥꯏꯟ ꯑꯣꯏꯔꯗꯤ ꯃꯤꯉꯣꯟꯗꯗꯤ ꯑꯗꯨꯝ ꯋꯥꯟ ꯊꯥꯎꯖꯟ ꯇꯨ ꯍꯟꯗ꯭ꯔꯦꯗ ꯊ꯭ꯔꯤ ꯍꯟꯗ꯭ꯔꯦꯗ ꯑꯗꯨꯝꯗ ꯄꯥꯡꯉꯦ ꯊꯥ ꯈꯔ ꯇꯥꯕꯤꯌꯣ ꯍꯥꯏꯔꯗꯤ ꯋꯥꯟ ꯊꯥꯎꯖꯟ ꯇꯨ ꯍꯟꯗ꯭ꯔꯦꯗ ꯔꯣꯝꯗ ꯑꯗꯨꯝ ꯇꯧꯅꯦꯕ ꯑꯗꯨ ꯑꯣꯏꯔꯁꯨ ꯑꯩꯈꯣꯏꯒꯤꯗꯤ ꯂꯥꯏꯛ ꯐꯤꯐꯇꯤꯟ ꯇꯦꯟ ꯄꯔꯁꯦꯟ ꯁꯪꯗꯤ ꯑꯗꯨꯝ ꯑꯣꯐ ꯂꯩꯕꯒꯤꯀꯣ ꯅꯨꯡꯉꯥꯏꯕꯁꯦ ꯅꯨꯡꯉꯥꯏꯕ ꯍꯥꯏꯁꯦ ꯑꯗꯨꯅꯦꯕ ꯂꯨꯄꯥ ꯇꯔꯥ ꯀꯨꯟ ꯁꯦꯞ ꯇꯧꯕꯥ ꯌꯥꯝ ꯁꯦꯞ ꯇꯧꯋꯦꯗꯅ
ꯑꯗꯨ ꯑꯩꯅ ꯄꯥꯝꯕꯁꯦ ꯃꯈꯣꯏꯒꯤ ꯂꯣꯁꯟ ꯑꯣꯔꯤꯐꯂꯦꯟꯒꯤ ꯂꯣꯁꯟꯒꯨꯝꯕ ꯄꯥꯏꯔꯗꯤ ꯑꯇꯣꯞꯄ ꯄꯥꯏꯅꯤꯡꯗꯕꯅꯦ
ꯂꯥꯛꯑꯥ ꯀꯕꯤꯟ ꯀꯔꯦꯝꯒꯨꯝꯕꯗꯤ ꯑꯗꯨꯝ ꯅꯨꯡꯉꯥꯏ
ꯏꯔꯥꯡ ꯂꯩꯕꯅꯤꯅ ꯄꯣꯠꯆꯥꯏ ꯂꯥꯛꯂꯝꯈꯤꯔꯣꯏꯗ ꯂꯥꯛꯄ꯭ꯔꯣꯅꯦ
ꯂꯥꯛꯇꯦ ꯑꯩꯁꯨ ꯑꯃꯨꯛ ꯇꯧꯁꯨ ꯇꯧꯗꯦ ꯑꯩꯁꯦ ꯑꯗꯨꯒꯤ ꯈꯪꯁꯨ ꯈꯪꯍꯧꯗ꯭ꯔꯦ ꯑꯗꯨ ꯀꯩꯅꯣ ꯑꯩꯈꯣꯏ ꯑꯩꯈꯣꯏ ꯂꯩꯀꯥꯏꯗ ꯑꯃ ꯂꯩꯕ ꯑꯃꯁꯨ ꯍꯥꯏꯕꯅꯤ ꯅꯍꯥꯟ ꯃꯥ ꯃꯦꯗ ꯊꯥꯛ ꯄꯣꯠꯆꯥꯏ ꯑꯣꯔꯗꯔ ꯇꯧꯈ꯭ꯔꯕꯗꯣ ꯍꯧꯖꯤꯛ ꯐꯥꯎꯂꯛꯇ꯭ꯔꯤ ꯍꯥꯏ
ꯍꯥ ꯍꯥ ꯃꯤ ꯌꯥꯝꯈ꯭ꯔꯕ ꯃꯥꯜꯂꯦꯗ
ꯅꯨꯡꯗꯤ ꯅꯨꯡꯉꯥꯏꯕꯗꯤ ꯄꯩꯁꯥ ꯂꯩꯔꯗꯤ ꯑꯩꯈꯣꯏꯒꯤ ꯀꯩꯅꯣꯗꯤ ꯑꯞ ꯂꯥꯏꯟꯁꯤꯡꯗꯣ ꯃꯈꯣꯏꯗꯤ ꯑꯗꯨꯝ ꯃꯄꯥꯟ ꯆꯠꯄꯗꫭ ꯑꯦꯚ꯭ꯔꯤ ꯏꯌꯥꯔ ꯑꯗꯨ ꯃꯄꯥꯟ ꯆꯠꯅꯤꯡꯉꯦ ꯊꯣꯛꯏꯕ ꯃꯈꯣꯏꯒꯤꯁꯦ
ꯍꯥꯟꯅ ꯑꯦꯝꯕꫭꯏꯑꯦ ꯕꫭꯏꯌꯦꯒ ꯀꯔꯤꯀꯔꯤꯔꯥ
ꯎꯝ
ꯍꯟꯅꯒꯤ ꯗꯔꯥꯞꯇꫭ ꯗ꯭ꯔꯦꯁ ꯂꯩꯇꯕ ꯑ ꯑꯁꯤ ꯃꯄꯥꯟꯒꯨꯝꯕ ꯊꯣꯛꯄꯗꯣ
ꯎꯝ
ꯐꯥꯝꯃꯗꯤ ꯁꯣ ꯑꯣꯐꯀꯤꯗꯃꯛ ꯇꯧꯕꯅꯦ ꯑꯩꯁꯨ ꯍꯥꯟꯅ ꯑꫭ ꯀꯝꯄꯦꯅꯤ ꯑꯃ ꯌꯥꯎꯋꯦꯕꯀꯣ ꯑꯗꯨꯗꫭ ꯃ ꯄꯦꯠꯁꯤ ꯅꯠꯇꯦ ꯄꯦꯠꯁꯤ ꯅꯠꯇꯦ ꯀꯝꯄꯦꯅꯤ ꯑꯆꯥꯎꯕ ꯀꯥꯎꯈ꯭ꯔꯦ ꯑꯗꯨꯗ ꯃꯣꯏꯅ ꯎꯝ ꯑꯞꯂꯥꯏꯟ ꯈꯣꯏꯒꯤꯗꯣ ꯑ ꯃꯈꯣꯏ ꯃꯄꯥꯟꯒꯨꯝꯕꯗ ꯀꯟꯇ꯭ꯔꯤ ꯆꯠ ꯆꯠ ꯊꯥꯏꯂꯦꯟ ꯃꯥꯂꯦꯁꯤꯌꯥꯒꯨꯝꯕ ꯌꯥꯝ ꯆꯠꯂꯦꯕ
ꯍꫭꯏ
ꯑꯗꯨꯒ